ꯇꯥꯔꯤꯕ
ꯇꯥꯏꯌꯦ
ꯍꯣꯏ ꯀꯔꯤꯗ ꯀꯁꯇꯃꯔꯤꯒꯤ ꯃꯇꯥꯡꯗ ꯀꯩꯅꯣ ꯑꯗꯣ ꯁꯤꯞꯁꯤꯗꯨ ꯄꯥꯟꯕꯗ ꯄꯥꯟꯕ ꯂꯝꯗꯗꯤ ꯈꯔꯗꯤ ꯀꯜꯂꯝꯃꯣꯅꯤ ꯃꯣꯏꯒꯤꯁꯦ ꯀꯣ ꯇꯥꯕ꯭ꯔꯥ
ꯇꯥꯏꯌꯦ ꯇꯥꯏꯌꯦ
ꯑꯥ
ꯑꯗꯨꯒꯨꯝꯕ ꯋꯥꯔꯤ ꯌꯥꯝ ꯂꯤꯔꯨꯅꯨꯗ ꯀꯥꯟꯅꯗꯦ ꯍꯧꯖꯤꯛ
ꯀꯩꯒꯤ
ꯌꯥꯒꯤꯔꯣ
ꯌꯥꯅꯤ ꯀꯩꯅꯣ ꯍꯣꯔꯦ ꯅꯪ ꯈꯔ ꯑꯉꯥꯡ ꯑꯣꯏꯔꯗꯤ ꯐꯒꯗꯕ ꯑ ꯋꯥꯔꯤ ꯑꯃꯁꯨ ꯈꯔ ꯀꯟꯅ ꯁꯕ ꯌꯥꯕ
ꯁꯤꯒꯤ ꯋꯥꯔꯤꯁꯤꯅ ꯁꯤ ꯋꯥꯔꯤꯁꯨ ꯍꯣꯏꯅ ꯁꯥꯔꯁꯤ ꯀꯩꯅꯣ
ꯎꯝ ꯆꯥꯎ ꯍꯧꯖꯤꯛꯇꯤ ꯌꯥꯝ ꯁꯥꯈ꯭ꯔꯦ ꯑꯩ ꯆꯤꯟꯕ ꯑꯣꯏꯅ ꯑꯗꯨꯅ
ꯎꯝ
ꯎꯗ ꯑꯗꯨꯒꯤ ꯑꯩꯁꯦ ꯀꯩꯅꯣ ꯀ꯭ꯔꯤꯃꯤꯅꯦꯜ ꯀꯦꯁ ꯀꯨꯝꯕ ꯑꯗꯨꯒꯨꯝꯕꯗꯤ ꯌꯥꯝꯅ ꯑꯩꯉꯣꯟꯗ ꯍꯧꯖꯤꯛꯀꯤ ꯑꯣꯏꯅꯗꯤ ꯌꯥꯝ ꯏꯟꯇꯔꯦꯁꯇꯤꯡ ꯑꯣꯏꯅ ꯂꯧꯗꯦꯕ
ꯎꯝ
ꯄꯩꯁꯥ ꯄꯩꯁꯥꯒꯤꯗꯅꯦꯕ
ꯑꯁ ꯑꯗꯨꯒꯨꯝꯕꯗ ꯎꯝ
ꯑꯗꯨꯒꯤꯅꯦ ꯑꯁꯤꯗ ꯇꯧꯅꯤꯡꯉꯤꯕꯁꯦ ꯁꯤꯗ ꯇꯧꯔꯗꯤ ꯁꯨꯃꯥꯏꯅ ꯇꯧꯕꯅꯦꯕ ꯃꯄꯥꯜ ꯂꯣꯝꯗ ꯆꯠꯂꯗꯤ ꯀꯝꯄꯅꯤ ꯌꯥꯝ ꯆꯥꯎ ꯆꯥꯎꯅ ꯂꯩꯕꯁꯤꯡꯗꯒꯨꯝꯕ ꯐꯥꯝ ꯈꯔ ꯆꯥꯎꯕꯒꯨꯝꯕꯅ ꯆꯪꯕ ꯌꯥꯔꯗꯤ ꯇꯣꯂꯣꯞꯁꯨ ꯐꯪꯒꯅꯤ ꯀꯦꯁ ꯐꯖꯥꯅ ꯇꯧꯔꯗꯤ ꯕꯣꯅꯥꯁꯁꯨ ꯑꯗꯨꯝ ꯄꯤꯌꯦꯅ
ꯎꯝ
ꯀꯃꯤꯁꯟꯁꯨ ꯑꯗꯨꯝ ꯐꯪꯕꯅꯦꯕ ꯃꯣꯏꯗ ꯗꯤꯌꯨ ꯀꯩꯅꯣ ꯇꯧꯕꯗꯒꯤ
ꯎꯝ
ꯕꯤꯂꯤꯌꯟ ꯗꯣꯂꯔ ꯗꯤꯜ ꯒꯨꯝꯕ ꯌꯥꯎ ꯐꯪꯑꯥꯗꯤ ꯀꯝꯃꯤꯁꯟꯗꯣ ꯃꯤꯂꯤꯌꯟꯒꯨꯝꯕꯅꯤ ꯌꯧꯕꯁꯨ ꯌꯥꯎꯈ꯭ꯔꯦ
ꯎꯝ
ꯑꯗꯨꯕꯨꯗꯤ ꯍꯣꯏ ꯍꯔꯕꯥꯔꯠꯀꯤ ꯂꯣꯏꯁꯤꯜꯂꯛꯄꯒꯨꯝꯕ ꯑꯗꯨꯒꯨꯝꯕ ꯃꯤꯅ ꯑꯌꯥꯝꯕꯗꯤ ꯇꯧꯕꯗꯤ ꯃꯥꯜꯂꯦ
ꯎꯝ ꯎꯝ ꯍꯣꯏ ꯍꯣꯏ ꯐ꯭ꯔꯦꯁꯀꯨꯝꯕꯗꯤꯀꯣ ꯐ꯭ꯔꯦꯁꯔ ꯗꯤ ꯄꯛ ꯑꯗꯨꯒ ꯃꯥꯂ
ꯑꯩ ꯄꯌꯦ
ꯇꯨꯔꯁꯨ ꯅꯪꯅ ꯏꯟꯇꯔꯦꯁꯇ ꯂꯩꯔꯗꯤ ꯑꯩꯒꯤ ꯑꯉꯥꯡ ꯑꯃ ꯏꯃꯥꯟꯅꯕꯤꯒꯤ ꯑꯉꯥꯡ ꯑ ꯃꯥꯁꯨ ꯕꯤꯀꯤꯌꯥꯡꯗꯒꯤꯅꯦꯕꯀꯣ ꯑꯗꯨ ꯅꯨ ꯃꯥꯁꯨ ꯇꯝꯅꯤꯡꯉꯦ ꯍꯥꯏꯅ ꯇꯝꯃꯔꯒ ꯂꯩꯌꯦ ꯑꯩꯒꯤ ꯊꯔꯨꯗꯒꯦ ꯑꯩꯗꯤ ꯀꯣꯂꯦꯖꯇꯣ ꯃꯤ ꯑꯍꯨꯝ ꯃꯥ ꯃꯔꯤꯔꯥꯗꯤ ꯊꯝꯕꯤꯈ꯭ꯔꯕꯅꯤ ꯑꯩꯒꯤ ꯂꯥꯏꯀꯦꯖꯁꯤ ꯊꯝꯃꯍꯕ꯭ꯔꯥ
ꯑꯁ ꯅꯪ
ꯑꯝꯕꯦꯁꯦꯗꯔ ꯑꯩꯒꯤ ꯑꯝꯕꯦꯁꯤꯦꯗꯔ ꯐꯥꯎꯈ꯭ꯔꯦꯕ ꯂꯣꯏꯅ
ꯌꯥꯝ ꯄꯥꯏ
ꯑꯗꯨ ꯑꯗꯨꯃꯥꯏꯅꯗꯤ ꯈꯜꯂꯤꯕꯅꯦ ꯑꯗꯣ ꯈꯪꯕꯗꯨꯗ ꯂꯩꯂꯤꯗꯤ ꯌꯥꯝꯅ ꯆꯀꯗꯕꯗꯤ ꯃꯥꯂꯦ ꯍꯥꯏꯕꯁꯨ ꯉꯝꯗꯦꯅꯀꯣ ꯁꯤꯁ ꯁꯤꯗꯤ ꯌꯥꯝꯟꯄ꯭ꯗꯤ ꯇꯧꯕꯅꯦꯕ ꯍ ꯑꯩꯅ ꯊꯕꯛ ꯐꯖ ꯐꯖꯕ ꯐꯥꯔꯝꯒꯨꯝꯕ ꯑꯃꯗ ꯇꯧꯕ ꯐꯪꯕ ꯑꯣꯏꯔꯗꯤ ꯑꯗꯨꯝ ꯁꯠ ꯄꯨꯟꯁꯤꯁꯦ ꯁꯦꯠ ꯑꯣꯏꯕꯁꯨ ꯌꯥꯏ
ꯎꯝ
ꯈꯪꯂꯤꯕ ꯑ ꯐꯦꯠꯇꯀꯥꯎ ꯋꯥ ꯒꯣꯔꯔꯃꯦꯟꯒꯤ ꯑꯦꯛꯖꯥꯝꯒꯨꯝꯕ ꯑꯦꯁ ꯑꯦꯁ ꯁꯤꯒꯨꯝꯕ ꯊꯣꯛꯑꯗꯤ ꯄ꯭ꯔꯔꯤꯗꯤꯛꯇꯦꯕꯜꯗꯤ ꯌꯥꯝ ꯑꯣꯏꯔꯤꯦꯅ ꯑꯩꯈꯣꯏꯒꯤꯗꯤ ꯗꯦꯂꯣꯞꯇꯨ ꯆꯥꯡ ꯅꯥꯏꯅ ꯆꯪꯒꯅꯤ ꯑꯗꯨꯕꯨ ꯑꯦꯛꯁꯄꯣꯖꯔ ꯀꯅꯦꯛꯁꯟ ꯁꯤꯒꯨꯝꯕꯁꯤꯗꯤ ꯑꯃꯨꯛ ꯋꯥꯠꯂꯛꯀꯅꯤꯕ
ꯈꯪꯈ꯭ꯔꯦꯗ ꯅꯪꯗꯤ ꯃꯁꯇꯥꯔ ꯆꯠꯊꯅꯤꯡꯗꯕ꯭ꯔꯣ
ꯆꯠꯊꯟꯅꯤꯡꯉꯤꯅ ꯆꯠꯊꯒꯅꯤ ꯀꯣꯟꯅ ꯅꯨꯄꯥꯈꯣꯏꯗ ꯂꯩꯔꯒ ꯀꯣ ꯅꯨꯄꯥ ꯈꯣꯏꯗ ꯂꯩ
ꯔꯤ ꯔꯔꯤꯒꯨꯂꯔ ꯌꯥꯕ꯭ꯔꯕ ꯇꯥꯕ꯭ꯔꯣ ꯍꯜꯂꯨꯋꯥ ꯀꯥꯔꯕ꯭ꯔꯣ ꯎꯝ ꯇꯥꯏꯀꯣ ꯑꯗꯣ ꯔꯤꯒꯨꯂꯔ ꯅꯠꯇꯕꯁꯨ ꯑꯗꯨꯝ ꯌꯥꯕ꯭ꯔꯕ
ꯌꯥꯏꯌꯦ ꯌꯥꯏ ꯑꯗꯨꯗꯤ ꯌꯥꯔꯣꯏ ꯑꯦꯜ ꯑꯦꯜ ꯑꯦꯝꯗꯤ ꯑꯌꯥꯝꯕ ꯄ꯭ꯔꯦꯛꯇꯤꯁ ꯆꯠꯂꯒ ꯇꯧꯅꯕꯅꯦꯍꯦ
ꯑꯣ ꯑꯣ ꯑꯗꯨꯗꯤ ꯀꯥꯏꯗ꯭ꯔꯦꯗ ꯑꯩꯗꯤ ꯄꯨꯔꯥ ꯔꯤꯒꯨꯂꯔ ꯑꯣꯏꯗꯣꯏꯔꯅ ꯈꯟꯕ
ꯎꯝ ꯌꯥꯏ
ꯑꯆꯥ ꯑꯗꯨꯗꯤ ꯍꯣꯏ ꯌꯦꯡꯕ ꯇꯥꯔꯦ
ꯎꯝ
ꯑꯗꯣ ꯀꯩꯅꯣ ꯖꯁꯀꯤ ꯑꯦꯛꯖꯥꯝ ꯃꯅꯨꯡ ꯍꯥꯏꯕꯗꯣ
ꯎꯝ
ꯑꯗꯨꯗꯤ ꯑꯦꯜ ꯑꯦꯜ ꯕꯤꯑꯔ ꯂꯣꯏꯔꯗꯤ ꯌꯥꯔꯕ꯭ꯔꯥ
ꯑꯦꯜ ꯑꯦꯜ ꯕꯤ ꯂꯣꯏꯔꯒ ꯊ꯭ꯔꯤ ꯌꯔꯁ ꯑꯦꯛꯁꯄꯤꯔꯤꯌꯦꯟꯁ ꯂꯩꯒꯗꯕ
ꯑꫭ ꯑꯗꯨꯗꯤ ꯌꯥꯔꯦꯀꯣ
ꯑꯦꯅꯤ ꯑꯦꯛꯖꯥꯝꯒꯤꯗꯤ ꯌꯥꯔꯦꯗ ꯑꯦꯜ ꯑꯦꯜ ꯕꯤꯅ ꯑꯗꯨ ꯑꯣꯏꯔꯁꯨ ꯑꯦꯛꯁꯄꯤꯔꯤꯌꯦꯟꯁ ꯗꯔꯀꯥꯔ ꯇꯥ
ꯗꯕꯜ ꯒ꯭ꯔꯦꯖꯨꯋꯦꯠꯁꯨ ꯑꯣꯏꯕꯅꯤꯅꯀꯣ ꯑꯦꯜ ꯑ‌ꯦꯜ ꯕꯤꯖ‌ꯦ
ꯍꯥꯥ
ꯗꯕꯜ ꯒ꯭ꯔꯦꯖꯨꯋꯦꯠꯁꯨ ꯑꯣꯏꯕꯅꯤꯅ
ꯎꯝ
ꯅꯪꯗꯤ ꯕꯑ‌ꯦꯔꯣ ꯕꯑ‌ꯦꯁꯤꯔꯣ
ꯕꯤ ꯑꯦꯅꯦꯍ‌ꯦ
ꯑꯥ
ꯕꯤ ꯑꯦꯗꯤ ꯐ꯭ꯂꯣꯞꯅꯤꯗ ꯍꯥꯏꯕꯗꯤ ꯑꯩꯅ ꯄꯥꯝꯕꯁꯨ ꯨ ꯂꯧꯕ ꯐꯪꯗꯦ ꯑꯣꯅꯔꯁ
ꯀꯩꯒꯤꯅꯣ
ꯑꯩ ꯄ꯭ꯔꯦꯛꯇꯤꯀꯦꯜ ꯑꯦꯞꯁꯦꯟ ꯇꯧꯕꯒꯤ ꯖꯤꯑꯣꯒ꯭ꯔꯥꯐꯤ ꯂꯧꯅꯤꯡꯕꯅꯦꯕ ꯑꯩꯗꯤ
ꯑꯣ
ꯃꯥꯔꯛꯁꯨ ꯈꯔ ꯌꯥꯝꯕꯒꯤ
ꯍ ꯍꯣ
ꯑꯩꯗ ꯄ꯭ꯔꯦꯛꯇꯤꯀꯦꯜꯗꯣ ꯑꯩ ꯅꯥꯈ꯭ꯔꯕ ꯑꯗꯨ ꯌꯥꯎꯕ ꯉꯝꯗ꯭ꯔꯦ ꯑꯗꯨꯅ ꯑꯗꯨ ꯄꯥꯁꯇꯤꯃꯨꯛꯒ ꯇꯧꯋꯦꯕ ꯑꯗꯨ ꯃꯣꯏꯅ ꯕꯦꯛ ꯐꯤꯐ ꯁꯦꯝ ꯑꯗ ꯑꯣꯏꯕ ꯃꯥꯜꯂꯦ ꯑꯗꯨ ꯑꫭ ꯐꯣꯔꯠ ꯊꯥꯔꯗꯠꯇ ꯑꯣꯏꯕꯅꯦꯕ ꯄ꯭ꯔꯦꯛꯇꯤꯀꯦꯜ ꯑꯗꯣ ꯑꯗꯨꯒꯤ ꯑꯣꯅꯔꯁ ꯆꯨꯁ ꯇꯧꯕꯗꯨ ꯐꯤ ꯌꯥꯝꯈ꯭ꯔꯦꯕ ꯏꯁꯀꯣꯔꯤꯡ ꯅꯨꯡꯉꯥꯏꯕꯒꯤꯀꯣ ꯑꯗꯨꯒ ꯎꯝ ꯂꯧꯒꯗꯕꯁꯨ ꯌꯥꯝꯃꯟꯈ꯭ꯔꯕꯒꯤ ꯑꯇꯣꯞꯄ ꯗꯤꯄꯥꯔꯠꯃꯦꯟꯗꯤ ꯃꯤ ꯂꯩꯇ꯭ꯔꯦ ꯌꯥꯝꯔꯛꯇ꯭ꯔꯦꯕ ꯑꯗꯨꯅ ꯑꯣꯖꯥꯈꯣꯏꯗꯣ ꯀꯗꯔ ꯁꯥꯟꯅꯕ ꯍꯧꯔꯦꯕ
ꯑꫭ
ꯎꯝ ꯑꯁꯤꯗꯤ ꯕꯦꯒ ꯆꯥ ꯑꯩꯈꯣꯏ ꯑꯥ ꯑꯗꯨ ꯃꯇꯝꯗꯣ ꯄ꯭ꯔꯥꯛꯇꯤꯀꯜ ꯅꯨꯃꯤꯠꯇꯣ ꯀꯩꯅꯣ ꯇꯧꯕ ꯃꯥꯜꯂꯦ ꯃꯤ ꯈꯔꯁꯨ ꯁꯨ ꯊꯥꯗꯕ ꯌꯥꯝꯕ ꯃꯥꯜꯂꯦꯕ ꯀꯔꯤꯅꯣꯝ ꯑꯃ ꯂꯩꯕꯅꯦꯕ ꯑꯗꯨꯒꯤ ꯎꯝ ꯔꯨꯇꯤꯟꯗꯣ ꯂꯥꯟꯅ ꯌꯦꯡꯕ꯭ꯔꯥ ꯃꯤ ꯈꯔꯅ ꯑꯗꯨꯃꯥꯏꯅ ꯇꯧꯕ ꯃꯥꯜꯂꯦ ꯄ꯭ꯔꯦꯛꯇꯤꯀꯦꯜ ꯑꯦꯛꯖꯥꯝꯗꫭ ꯍꯌꯦꯡꯒꯨꯝꯕ ꯑꯣꯏꯒꯅꯤ ꯍꯥꯏꯅ ꯈꯟꯕꯗꯪ ꯁꯤ ꯊꯥꯊꯣꯛꯈ꯭ꯔꯕꯒꯨꯝꯕ ꯇꯧꯕ ꯃꯥꯜꯂꯦ ꯃꯣꯏꯗꯤ ꯑꯗꯣ ꯌꯥꯝꯕ ꯑꯗꯨꯒꯤ ꯕꯦꯛ ꯆꯥꯕ ꯂꯣꯏꯅꯃꯛ ꯄ꯭ꯔꯦꯛꯇꯤꯀꯦꯜ ꯑꯦꯛꯖꯥꯝ ꯊꯥꯗꯕ ꯂꯣꯏꯅꯃꯛꯇꯣ ꯀꯔꯤꯅꯣ ꯇꯧꯕ ꯌꯥꯗꯦ ꯑꯣꯅꯔꯁ ꯂꯧꯕ ꯌꯥꯗꯦ ꯍꯥꯏꯕꯒꯤ ꯑ ꯍꯥꯎꯁꯦ ꯂꯥꯏꯔꯤꯛꯁꯨ ꯌꯥꯝ ꯄꯥꯗꯦꯗ ꯑꯗꯨ ꯃꯇꯝꯗꯤ ꯎꯝ ꯂꫭ ꯇꯝꯕ ꯀꯟꯗꯗꯤ
ꯑꯗꯣ ꯀꯩꯅꯣ ꯕꯥꯔ ꯊꯥꯕꯁꯦ ꯀꯌꯥꯝ ꯂꯨꯕ꯭ꯔꯥ ꯑꯝꯇ ꯍꯥꯏꯔꯛꯑꯣꯅꯦ
ꯀꯅꯦ
ꯀꯌꯥꯝ ꯂꯨꯕ꯭ꯔꯥꯕ ꯕꯥꯔ ꯊꯥꯕꯁꯦ
ꯌꯥꯝ ꯂꯨꯕꯁꯨꯅꯠꯇ‌ꯦ ꯌꯥꯝ ꯂꯥꯏꯕꯁꯨꯅꯠꯇ‌ꯦ ꯂꯨꯗꯤ ꯂꯨꯕꯅꯤꯗ ꯂꯥꯏꯕ ꯅꯠꯇꯦꯗ
ꯑꯥ꯫
ꯑꯣꯄꯟ ꯕꯨꯛꯇꯤ ꯑꯣꯏꯕꯅꯦ ꯑꯗꯨ ꯑꯣꯏꯔꯁꯨ ꯁꯦꯂꯦꯕꯁꯇꯨ ꯌꯥꯝ ꯚꯁ ꯑꯣꯏꯌꯦꯅꯀꯣ꯫
ꯑꯥ꯫
ꯑꯗꯣ ꯀ꯭ꯋꯁꯟꯗꯣ꯫ ꯊꯤꯕꯒꯨꯝꯕ ꯍꯩꯇ꯭ꯔꯗꯤ ꯃꯇꯝꯁꯨ ꯂꯤꯃꯤꯇꯦꯠ ꯇꯥꯏꯝ꯫ ꯃꯤꯗꯤ ꯌꯥꯝ ꯀꯤꯅꯕꯅꯦ꯫
ꯑꯗꯨ ꯅꯪꯒꯤ ꯃꯇꯝꯗꯗꯤ ꯑꯃ ꯍꯛꯇ꯭ꯔꯥ ꯆꯍꯤꯗ꯫
ꯍꯣꯏ ꯑꯃꯈꯛꯇ ꯊꯥꯏ꯫
ꯍꯟꯗꯛꯇꯤ ꯑꯅꯤ ꯊꯥꯕ ꯌꯥꯔꯦ꯫
ꯑꯣ ꯑꯗꯨꯑꯣꯢꯔꯗꯤ ꯍꯦꯟꯅ꯫ ꯀꯣꯁꯤ ꯑꯦ ꯑꯅꯤ ꯑꯅꯤꯅꯦꯗ ꯅꯍꯥꯟꯗꯒꯤꯁꯨ꯫
ꯑꯣ꯫
ꯎ ꯎꯝ ꯑꯅꯤ ꯑꯅꯤꯔꯛ ꯊꯥꯕꯅꯦ꯫ ꯍꯥꯏꯕꯗꯤ ꯐ꯭ꯔꯦꯁ ꯒ꯭ꯔꯦꯖꯨꯋꯦꯠ ꯇꯧꯕ ꯍꯣꯏ ꯑꯗꯨꯒꯣ꯫
ꯑꯥ꯫
ꯃꯣꯏꯒꯤꯁꯨ ꯑꯃꯨꯛꯀ ꯆꯥꯟꯁ ꯄꯤꯕꯅꯦꯕ꯫
ꯑꯥ꯫
ꯁꯦꯁꯟꯗꯣ꯫
ꯑꯗꯣ ꯐꯥꯏꯅꯦꯜ ꯏꯌꯥꯔꯗꯒꯤ ꯊꯥꯕ ꯌꯥꯕ ꯅꯠꯇ꯭ꯔꯣ꯫
ꯌꯥꯏꯌꯦ ꯑꯗꯨ ꯑꯣꯏꯔꯁꯨ ꯑꯣꯏꯗꯕꯅꯦꯗꯣ ꯊꯥꯗꯕꯅ ꯐꯩ ꯑꯗꯨ꯫ ꯑꯗꯨ ꯄꯥꯁ ꯇꯧꯔꯁꯨ ꯅꯪꯒꯤ ꯁꯦꯃꯤꯁꯇꯔ ꯐꯦꯜ ꯇꯧꯔꯗꯤ ꯗꯦ ꯋꯤꯜ ꯔꯤꯖꯦꯛ꯫ ꯔꯤꯖꯦꯛ ꯆꯥꯠꯈ꯭ꯔꯅꯤ꯫
ꯑ ꯁꯦꯃꯤꯁꯇꯔ ꯍꯥꯏꯗꯤ ꯁꯦꯃꯤꯁꯇꯔ ꯄꯥꯁ ꯇꯧꯔꯗꯤ ꯌꯥꯕ ꯅꯠꯇ꯭ꯔꯣ꯫
ꯌꯥꯏꯑꯦ ꯑꯗꯨꯕꯨꯗꯤ ꯑꯗꯨ ꯑꯣꯏꯔꯁꯨꯀꯣ꯫
ꯎꯝ꯫
ꯂꯣꯏꯔꯒ ꯇꯧꯕꯅ ꯍꯦꯟꯅ ꯐꯕꯅꯦꯅꯀꯣ ꯄ꯭ꯔꯣꯁꯦꯁꯇꯣ ꯑꯗꯨꯅ ꯊꯨꯕꯅꯦ꯫ ꯑꯗꯨꯒꯨꯝꯕ ꯑꯟꯗꯔꯇꯦꯛꯀꯤꯡ ꯂꯧꯔꯒ ꯊꯥꯕꯈꯣꯏꯗ ꯃꯇꯝ ꯌꯥꯝ ꯆꯪꯕꯅꯦ꯫ ꯀꯥꯟꯅꯗꯦ꯫
ꯑꯥ꯫ ꯍꯗ
ꯀꯣ ꯅꯪ ꯃꯤ ꯊꯤꯌꯣ ꯑꯌꯥꯝ ꯋꯥꯈꯔꯦ꯫ ꯆꯤꯟ ꯉꯥꯡꯕꯗꯣ ꯉꯥꯡꯕꯗ ꯏꯊꯟꯗꯁꯨ꯫ ꯀꯌꯥꯃꯨꯁꯨꯨꯔ꯫ ꯌꯨꯝꯗ ꯆꯠꯂꯒ ꯉꯥꯏꯍꯥꯛꯇ ꯋꯥꯔꯤ ꯑꯌꯦꯛ ꯄꯥꯈꯪ ꯑꯅꯧꯕ꯫ ꯊꯤꯒꯗꯧꯔꯦ ꯑꯩ ꯍꯧꯖꯤꯛ꯫
ꯑꯩ ꯈꯕꯔꯀꯅꯤ ꯀꯣ ꯇꯧꯒꯅꯣ꯫
ꯎꯝ꯫ ꯅꯪꯕꯨ ꯋꯥꯔꯤ ꯁꯥꯕꯟꯕꯒꯤ ꯁꯥꯅꯤꯡꯉꯥꯏ ꯂꯩ꯫ ꯇ꯭ꯔꯦꯕ꯫
ꯁꯤꯗꯦ ꯁꯤꯒꯤ ꯃꯇꯥꯡꯗ ꯑꯩ ꯌꯥꯝ ꯍꯪꯅꯤꯡꯉꯥꯏ ꯌꯥꯝ ꯂꯥꯏ꯫
ꯇꯥꯡꯗ ꯌꯥꯝ ꯀꯣꯛ ꯁꯥꯏ ꯑꯩ ꯋꯔꯤꯁꯥ
ꯀꯔꯤꯒꯤ ꯁꯥꯒꯗꯕ ꯐꯖꯅ ꯇꯧꯑꯣ꯫ ꯑꯗꯣ ꯀꯩꯅꯣ ꯄꯤ ꯑꯩꯆ ꯗꯤꯒꯨꯝꯕ ꯂꯣꯏꯁꯤꯜꯂꯗꯤ ꯀꯔꯤ ꯑꯣꯄꯣꯔꯆꯨꯅꯤꯇꯤ ꯍꯦꯟꯅ ꯂꯩꯕ꯭ꯔꯥ꯫
ꯎꯝ ꯄ꯭ꯔꯣꯐꯦꯁꯥꯔꯒꯨꯝꯕ ꯇꯧꯕ ꯌꯥꯔꯦꯅ ꯑꯩꯈꯣꯏꯁꯨ ꯂꯣꯒꯤ꯫
ꯑꯣ ꯑꯗꯨꯗ ꯑꯗꯨ꯫
ꯑꯩꯈꯣꯏꯒꯤꯁꯨ ꯌꯥꯝ ꯆꯞ ꯃꯥꯟꯅꯩꯌꯦ ꯑꯇꯣꯞꯄ ꯈꯣꯏꯒ꯫
ꯔꯤꯁꯥꯔꯁꯨ ꯑꯗꯨꯝ ꯆꯠꯊꯕ ꯌꯥꯏꯗꯔ꯫
ꯎꯝ꯫
ꯏꯁ꯭ꯀꯣꯂꯥꯔ ꯑꯣꯏꯅ꯫
ꯏꯁꯀꯣꯂꯔ ꯑꯣꯏꯅ ꯆꯠꯄ ꯌꯥꯏ ꯑꯁ ꯏꯁꯀꯣꯞꯇꯤ ꯌꯥꯝ ꯆꯥꯎꯕꯅꯤꯅ ꯌꯥꯝ ꯂꯩꯅꯤꯗ ꯄꯖꯥ ꯂꯩꯕꯅꯦ ꯑꯩ ꯁꯨꯝꯗꯣꯏꯅꯗꯤ ꯈꯪꯗꯦ ꯌꯥꯝ ꯂꯩꯕꯅꯦ ꯏꯃꯥꯟꯅꯕꯤ ꯈꯣꯏꯗꯤ ꯇꯧꯈꯥꯏꯔ ꯂꯩꯕ
ꯑꯥ
ꯀꯩꯅ
ꯎꯝ ꯀꯩꯅꯣꯝꯃ ꯈꯜꯂꯝꯕꯅꯤꯗ
ꯅꯀꯣꯛꯇꯣ
ꯎꯝ ꯀꯩꯅꯣꯇꯣ ꯌꯥꯝ ꯅꯨꯡꯁꯤꯕ꯭ꯔꯥ ꯑꯥ ꯌꯥꯝꯅꯅꯨꯡꯁꯤ
ꯁꯤ ꯂꯣꯏꯔꯗꯤ ꯑꯩ ꯌꯨꯝ ꯍꯟꯈ꯭ꯔꯅꯤ ꯂꯩꯔꯝꯃꯣ ꯑꯗꯨꯒ ꯍꯣꯔꯦꯟ ꯑꯩ ꯍꯥꯏꯔꯛꯀꯦ ꯅꯪꯒꯤꯗꯤ ꯊꯣꯛꯄ ꯇꯧꯕ ꯌꯥꯕ ꯃꯤ ꯂꯩꯔꯗꯤ ꯇꯧꯔꯝꯃꯨꯀꯣ
ꯍꯣꯏ ꯍꯣꯏ ꯍꯣꯏ
ꯎꯝ ꯂꯩꯇ꯭ꯔꯗꯤ ꯀꯥꯏꯗꯦ ꯂꯩꯇ꯭ꯔꯗꯤ ꯑꯗꯨꯝ ꯇꯧꯁꯦ ꯑꯗꯣ ꯅꯪꯕꯨ
ꯀꯩꯅꯣ
ꯑꯩ ꯀꯣꯜꯗꯤ ꯔꯤꯁꯤꯞ ꯇꯧꯗ꯭ꯔꯁꯨ ꯌꯥꯔꯦ ꯑꯁꯤꯗꯤ ꯂꯣꯏꯁꯤꯜꯂꯗꯤ ꯌꯥꯔꯦꯕ
ꯈꯪꯗ꯭ꯔꯦꯗ ꯈꯪꯗ꯭ꯔꯦꯗ ꯇꯧꯔꯤꯁꯦ ꯏꯁꯩ ꯁꯛꯏ ꯍꯥꯏꯕꯒꯤ ꯖꯦꯛ ꯏꯛ ꯆꯥꯗꯗꯤ ꯁꯛꯔꯦꯀꯣ